ꯍꯜꯂꯣ
ꯍꯥꯥ
ꯑꯥ ꯀꯩꯗꯧꯔꯤꯅꯣ
ꯐꯝ ꯐꯝꯃꯤꯌꯦ
ꯎꯝ
ꯅꯪꯗꯤ ꯀꯩꯗꯣꯢꯅꯣ
ꯑꯩꯁꯨ ꯍꯨꯖꯤꯛ ꯐꯝꯃꯝꯃꯤ ꯀꯦꯇꯂꯤꯉꯥꯏ ꯑꯁ ꯏꯌꯣꯡꯕ ꯆꯥꯏꯔꯦ ꯍꯥꯎꯇꯦꯗ
ꯀꯔꯤ ꯏꯔꯣꯟꯕꯅꯣ
ꯑꯁ ꯁꯦꯕꯣꯠꯀ ꯊꯥꯡꯖꯟꯒꯅꯤꯗ ꯑꯥ ꯍꯧꯖꯤꯛ ꯀꯩꯗꯧꯕꯤꯔꯤꯒꯦ
ꯍꯩ ꯍꯩꯅꯧ ꯆꯥꯔꯤ
ꯎꯝ ꯀꯃꯥꯏ ꯀꯃꯥꯏ ꯇꯧꯔꯤꯒꯦ ꯍꯧꯖꯤꯀꯥꯟꯁꯤꯕꯨ ꯅꯨꯡꯉꯥꯏꯔꯤꯕꯣ
ꯅꯨꯡꯉꯥꯏꯔꯤ ꯍꯥꯏꯕ ꯇꯥꯔꯦ ꯋꯥꯔꯤ ꯍꯥꯏꯕꯗꯤ ꯌꯥꯗꯦ ꯍꯥꯏꯕꯅꯤꯅ
ꯑꯁ ꯋꯦꯗꯔꯁꯦ ꯅꯨꯡꯉꯥꯏꯇꯦ ꯋꯦꯗꯔꯁꯦ ꯌꯥꯝ ꯅꯨꯡꯉꯥꯏꯇ꯭ꯔꯦꯅꯦꯍꯦ
ꯎꯝ
ꯅꯣꯡꯕꯨꯗꯤ ꯈꯔꯕꯨꯗꯤ ꯇꯥꯔꯗꯤ ꯐꯗꯧꯅꯤ ꯂꯧ ꯏꯁꯤꯡ ꯑꯝꯇ ꯂꯩꯇ꯭ꯔꯕꯅꯤꯅꯦ
ꯍꯣꯏ ꯅꯣꯏ ꯂꯧ ꯂꯧ ꯎꯕ꯭ꯔꯣ
ꯎꯗꯦꯗꯥ ꯅꯣꯏꯒꯤꯗꯤ ꯎꯗꯥꯏ ꯎ ꯎꯨꯗꯥꯕ꯭ꯔꯣ ꯑꯣ ꯑꯩꯁꯦ ꯄꯨꯡꯍꯥꯏ ꯍꯥꯢꯖꯤꯂꯤꯅꯦ ꯗꯥꯎ ꯌꯦꯡꯉꯛ ꯌꯦꯡꯉꯛꯏꯅꯦ ꯍꯥꯎꯁꯤ ꯈꯥꯎ ꯍꯥꯎꯁꯤ ꯀꯛꯁꯦꯅ ꯈꯜꯂꯤꯌꯦ
ꯎꯨꯝ ꯑꯗꯨꯗꯤ ꯅꯪ ꯍꯧꯖꯤꯛ ꯗꯥꯎ ꯌꯥꯗ꯭ꯔꯦ ꯅꯠꯇ꯭ꯔꯥ
ꯄ ꯌꯥꯔꯣꯏ ꯀꯛꯑꯒꯨꯝꯒꯦ
ꯃꯥꯡꯗꯅ ꯑꯃꯨꯛ ꯇꯣꯛꯑꯅꯤ
ꯃꯥꯡꯉꯅꯤ ꯄꯨꯔꯥ ꯃꯥꯡꯉꯅꯤ ꯁꯤꯗꯤ ꯌꯥꯔꯔꯣꯏ
ꯍꯧꯖꯤꯛꯀꯥꯟꯁꯤꯕꯣ ꯕꯣꯜ ꯅꯨꯡꯒ ꯌꯦꯡꯕ꯭ꯔꯣ
ꯑꯁ ꯄꯨꯔꯥ ꯃꯩꯅꯤ ꯀꯩꯅꯣ ꯌꯦꯡꯈꯥꯏꯕꯤꯅꯤ ꯀꯩꯅꯣ ꯍꯧꯖꯤꯛ ꯑꯁ ꯕꯣꯜꯒꯤ ꯂꯥꯛꯄ ꯇꯥꯏꯃꯤꯡꯗ ꯌꯦꯡꯕꯅꯤꯗ ꯅꯪꯗꯤ ꯌꯦꯡꯗ꯭ꯔꯣ
ꯌꯦꯡ ꯌꯦꯡꯗꯦꯗ
ꯉꯁꯥꯏ ꯑꯌꯨꯛꯀꯤꯒ ꯌꯦꯡꯗ꯭ꯔꯣ ꯁꯤꯒꯤ ꯃꯤꯁꯤꯒꯤ ꯄ꯭ꯂꯦꯗꯣ ꯌꯦꯡꯗ꯭ꯔꯕꯣ
ꯌꯦꯡꯗꯦ ꯌꯦꯡꯗꯦ ꯑꯩꯈꯣꯏꯗꯤ ꯉꯟꯇꯥ ꯉꯟꯇꯥ ꯇꯨꯝꯕ ꯃꯤ ꯑꯃ ꯁꯦꯟꯅꯔꯤꯌꯦ
ꯑꯁ ꯌꯥꯝ ꯊꯤꯅ ꯌꯥꯝ ꯊꯤꯅ ꯂꯥꯏꯕꯛ ꯐꯕ ꯑꯣꯏꯌꯦ ꯅꯪꯒꯤꯗꯨꯗꯤ
ꯎꯝ
ꯂꯥꯏꯕꯛ ꯐꯕ ꯑꯣꯏꯌꯦꯀꯣ
ꯑꯣꯏ ꯉꯟꯇꯥ ꯉꯟꯇꯥ ꯑ ꯇꯨꯝꯕ ꯃꯤꯁꯦ ꯀꯅꯥꯅꯣ ꯍꯥꯏꯕꯗꯨ ꯈꯪꯉꯝꯒꯅꯤ
ꯀꯔꯤꯒꯨꯝꯕ ꯃꯇꯝꯗ ꯑꯁ ꯌꯥꯝ ꯊꯤꯅ ꯈꯪꯅꯤꯡꯕ ꯑꯣꯏꯌꯦ
ꯈꯪꯕ꯭ꯔꯥꯅ ꯈꯜꯂꯦ ꯑꯩꯗꯤ
ꯈꯪꯉꯝꯕꯁꯨ ꯌꯥꯏ ꯈꯪꯉꯝꯗꯕꯁꯨ ꯌꯥꯏ
ꯈꯪꯗ꯭ꯔꯒꯗꯤ ꯈꯪꯐꯝ ꯊꯣꯛꯑꯦ
ꯑꯥꯎ ꯑꯁ ꯅꯣꯡꯁꯤꯁꯨ ꯑꯃꯨꯛ ꯍꯩꯊꯔꯛꯑꯕ ꯀꯩꯅꯣꯝ ꯇꯧꯔꯦꯅꯦ
ꯎꯝ ꯅꯣꯡꯅ ꯃꯔꯝ ꯑꯣꯏꯔꯒ ꯍꯧꯖꯤꯛꯀꯥꯟꯗꯤ ꯎꯝ ꯅꯦꯠꯁꯨ ꯌꯥꯗ꯭ꯔꯦ
ꯑꯁ ꯑꯗꯨꯅꯦ ꯅꯦꯠꯁꯨ ꯌꯥꯗꯕꯅꯤꯅ ꯄꯩꯁꯥꯁꯨ ꯇꯥꯟꯗ꯭ꯔꯦ
ꯅꯦꯠ ꯍꯣꯏ ꯊꯕꯛ ꯂꯣꯏꯃꯛ ꯆꯠꯄꯅꯤꯅꯀꯣ
ꯃꯥꯅꯤ ꯑꯩꯈꯣꯏꯒꯤ ꯅꯦꯠ ꯃꯥꯅꯦ ꯑꯩꯈꯣꯏ ꯅꯦꯠ ꯌꯥꯎꯗ꯭ꯔꯗꯤ ꯂꯣꯀꯦꯁꯟ ꯊꯥꯕ ꯈꯣꯠꯄ ꯀꯩꯀꯥ ꯇꯧꯕꯅꯤꯅꯀꯣ ꯅꯦꯠ ꯌꯥꯎꯗ꯭ꯔꯗꯤ ꯌꯥꯗꯦꯕ ꯑꯩꯈꯣꯏꯁꯦ ꯑꯁ ꯈꯪꯗꯦꯗ ꯇꯧꯔꯤꯁꯦ ꯄꯨꯟꯁꯤꯁꯦ ꯃꯥꯅꯦ ꯄꯨꯟꯁꯤꯁꯦ ꯀꯩꯅꯣ ꯒ꯭ꯌꯥꯟ ꯃꯦꯟ ꯑꯝ ꯊꯥꯗ꯭ꯔꯦ
ꯉꯁꯤꯁꯨ ꯀꯥꯏ ꯀꯥꯏ ꯆꯠꯄꯤꯔꯨꯒꯦ
ꯑꯁ ꯉꯁꯤꯗꯤ ꯐꯅ ꯀꯣꯏꯊꯔꯨꯔꯦ
ꯀꯥꯏ ꯀꯥꯏ ꯀꯣꯏꯗꯔꯨꯔꯒꯦ
ꯑꯁ ꯑꯩ ꯐ꯭ꯔꯦꯟ ꯑꯩꯉꯣꯟ ꯇꯧꯔꯒ ꯑꯁ ꯉꯁꯤꯗꯤ ꯕꯤꯁꯥꯜꯗꯒꯗꯤ ꯄꯣꯠꯀ ꯂꯩꯈꯥꯏꯗꯅ ꯈꯣꯠꯇꯅ ꯇꯧꯈꯥꯏꯔꯨꯔꯦ ꯑꯗꯩꯗꯤ ꯑꯁ ꯁꯤꯡꯖꯨ ꯑꯃꯨꯛ ꯆꯥꯖꯤꯅ ꯁꯤꯡꯖꯨ ꯑꯃꯨꯛ ꯆꯥꯕꯃꯨꯛ ꯆꯠꯂꯦ ꯀꯌꯥꯗꯤ ꯍꯥꯎꯈ꯭ꯔꯦ
ꯎꯝ
ꯑꯩꯈꯣꯏꯒꯤ ꯃꯤꯛꯆꯔ ꯑꯃꯒ ꯇꯧꯔ ꯂꯩꯔꯝꯃꯦ ꯑꯁ ꯇꯨꯒꯤ ꯑꯅꯤꯗꯨꯏ ꯀꯣꯝꯕꯣ ꯗꯨꯗꯤ ꯀꯩ ꯍꯥꯏꯔꯨꯔꯅꯤ ꯄꯨꯔꯥ ꯍꯥꯏꯅꯤꯡꯉꯥꯏ ꯂꯩꯇꯦ ꯑꯁ ꯑꯃꯗꯨꯁꯨ ꯐꯖꯅ ꯅꯣꯠꯂꯤꯕꯣ ꯐꯖꯅ ꯆꯥꯏꯕꯣ ꯄꯤꯁꯜꯂꯤꯈꯣꯏ ꯆꯥꯕꯅꯤꯉꯣ ꯃꯥꯗꯤ ꯄꯨꯔꯥ ꯕꯦꯔꯥꯒꯤ ꯃꯤꯅꯤ ꯑꯩꯅ ꯁꯤ ꯑꯩꯅ ꯁꯤ ꯍꯥꯞ ꯁꯤ ꯆꯥꯈꯤꯁꯦ ꯁꯤ ꯆꯥꯁꯤ ꯍꯥꯏꯗꯣꯏꯁꯦ ꯌꯥꯏ ꯌꯥꯏ ꯉꯥꯛꯇꯅꯤ ꯃꯥꯗꯤ ꯆꯥꯖꯦ ꯉꯥꯛꯇꯅꯤ ꯕꯣꯔꯥ ꯆꯥꯁꯤ ꯑꯗꯨ ꯆꯥꯁꯦ ꯕꯣꯔꯥꯗꯤ ꯑꯍꯥꯎꯕ ꯉꯥꯛꯇꯅꯦ ꯆꯥꯈꯥꯏꯔꯤꯗꯣ ꯑꯁ ꯄꯨꯔꯥ ꯕꯦꯔꯥꯅꯤꯕꯣ ꯑꯗꯨ ꯃꯇꯨꯡꯗ ꯑꯃꯨꯛ ꯆꯥꯁꯤꯔꯥ ꯍꯥꯏꯕꯁꯤ ꯑꯣꯀꯦ ꯉꯥꯛꯊꯅꯦ ꯃꯥꯏꯗꯤ ꯑꯁ ꯃꯥꯗꯤ ꯄꯨꯔꯥ ꯕꯦꯔꯥꯅꯤ
ꯃꯤ ꯃꯌꯥꯡ ꯀꯪꯖꯗꯅ ꯁꯣꯟꯖꯗꯅ ꯇꯧꯖꯩꯅꯦ
ꯑꯣ ꯈꯪꯗꯦꯅꯦ ꯑꯗꯨꯗꯤ ꯅꯪ ꯉꯁꯤ ꯀꯥꯏ ꯉꯁꯤ ꯀꯥꯏ ꯀꯥꯏ ꯆꯧꯒꯦ
ꯑꯩꯗꯣ ꯉꯁꯤꯗꯤ ꯕꯖꯥꯔꯒꯨꯝꯕꯗ ꯆꯠꯂꯨꯏ
ꯕꯖꯥꯔꯗ ꯑꯩꯥꯁ ꯀꯩꯀꯩ ꯂꯩꯊꯔꯛꯑꯒꯦ
ꯄꯣꯠꯆꯩ ꯈꯔ ꯂꯩꯊꯔꯛꯑꯦ
ꯍꯥ
ꯀꯩ ꯀꯩ ꯗ꯭ꯔꯦꯁꯂꯣ ꯑꯆꯥꯄꯣꯔ ꯗ꯭ꯔꯦꯁꯂꯣ ꯀꯩꯅꯣ
ꯎꯝ ꯗ꯭ꯔꯦꯁꯃꯛꯇꯤ ꯅꯠꯇꯦ ꯆꯥꯅ ꯊꯛꯅꯕ ꯈꯔ
ꯑꯣ ꯃꯥꯗꯤ ꯃꯔꯨꯅꯤ ꯆꯥꯅ ꯊꯛꯅꯕꯁꯦ ꯃꯔꯨꯅꯤ
ꯎꯝ꯫
ꯄꯨꯡꯗꯤ ꯀꯌꯥꯗ ꯇꯨꯝꯕꯤꯒꯦ ꯆꯥꯅ ꯊꯛꯅꯕ ꯌꯥꯎꯗꯔꯗꯤ ꯌꯥꯗꯦ ꯃꯥꯅꯤ ꯃꯥꯅꯤ ꯄꯨꯡꯗꯤ ꯄꯨꯡꯗꯤ ꯀꯌꯥ ꯇꯨꯝꯕꯤ
ꯑꯈꯣꯏꯗꯤ ꯉꯟꯇꯥꯅ ꯇꯨꯝꯗꯦ ꯊꯦꯡ ꯊꯦꯡꯅ ꯇꯨꯝꯃꯦ ꯀꯩꯒꯤꯅꯣꯗꯤ ꯂꯥꯏꯔꯤꯛ ꯂꯥꯏꯁꯨꯗ ꯄꯥꯕ ꯈꯣꯠꯄ ꯇꯧꯕꯅꯤꯅꯅꯦ
ꯑꯁ ꯑꯆꯨꯝꯕꯅꯦ ꯑꯆꯨꯝꯕꯅꯦ ꯑꯗꯨꯒ ꯑꯆꯨꯝꯕꯅꯦ ꯑꯁ ꯇꯨꯝꯕꯁꯨ ꯌꯥꯗꯦꯕ ꯑꯁ ꯌꯥꯝ ꯊꯤ ꯆꯨꯨꯝꯃꯦ ꯅꯪ ꯍꯥꯢꯗꯣ ꯄꯨꯟꯅ ꯇꯨꯝ ꯃꯥ ꯂꯥꯏꯔꯤꯛ ꯂꯥꯏꯔꯤꯛ ꯂꯥꯏꯔꯤꯛ ꯂꯥꯏꯔꯤꯛ ꯌꯥꯝꯊꯤ ꯐꯕ ꯁꯥꯇ꯭ꯔ ꯑꯣꯏꯔꯝꯗꯧ ꯃꯥꯟꯁꯤꯜꯂꯛꯑꯦ
ꯃꯥꯅꯦ
ꯃꯥꯅꯦ ꯍꯥꯏꯕꯗꯤ ꯂꯥꯏꯔꯤꯛ ꯂꯥꯏꯔꯤꯛꯁꯤꯅ ꯑꯩꯈꯣꯏꯒꯤꯗꯤ ꯃꯔꯨꯞ ꯑꯣꯏꯔꯤꯅꯦꯕ ꯑꯁ ꯑꯁ ꯑꯁ ꯑꯆꯨꯝꯕꯅꯤ ꯑꯆꯨꯝꯕꯅꯤ ꯂꯥꯏꯔꯤꯛ ꯂꯥꯏꯁꯨ ꯂꯥꯏꯔꯤꯛ ꯌꯥꯎ ꯂꯥꯏꯔꯤꯛ ꯊꯕꯛ ꯈꯨꯗꯤꯡꯃꯛꯁꯦ ꯂꯥꯏꯔꯤꯛ ꯌꯥꯎꯗ ꯌꯥꯗꯕꯅꯦ
ꯌꯥꯗꯦ ꯌꯥꯗꯦ ꯑꯗꯨꯒ ꯄꯨꯡꯒ ꯄꯨꯡ ꯄꯨꯡꯒꯁꯦ ꯑꯥ ꯀꯩꯅꯣꯒ ꯑ ꯄꯨꯡ ꯑꯃ ꯑꯅꯤꯒꯁꯦ ꯃꯤꯅ ꯇꯨꯝꯅꯈꯤꯕ ꯇꯥꯟꯖꯥꯁꯦ ꯁꯤꯁꯦ ꯌꯦꯡꯉꯒ ꯂꯥꯏꯔꯤꯛꯁꯦ ꯄꯥꯗꯗꯤ ꯌꯥꯗꯦꯕ ꯍꯥꯏꯕꯗꯤ ꯀꯣꯛꯇ ꯆꯪꯍꯟꯗꯣꯏꯅꯦꯕ ꯂꯥꯏꯔꯤꯛꯁꯦ ꯑꯗꯨꯗꯨꯅ ꯃꯤꯅ
ꯐꯥꯗꯤ ꯌꯥꯝ ꯐꯥꯖꯔꯝꯗꯧ ꯃꯟꯁꯤꯟꯂꯛꯑꯦ
ꯎꯝ ꯐꯖꯩ ꯌꯥꯝ ꯊꯤ ꯐꯖꯩ
ꯑꯁ ꯍꯥꯎꯁꯤ ꯀꯛꯄ ꯌꯥꯔꯛꯀꯗꯧꯔꯦ ꯑꯩꯁꯨ
ꯑꯥ ꯗꯥꯎ ꯌꯦꯡꯕꯗꯣ ꯑꯗꯨꯒ ꯑꯣꯏꯔꯝꯕꯗꯣ
ꯑꯥ ꯍꯥꯎꯁꯤ ꯀꯛꯄ ꯌꯥꯔꯛꯀꯗꯧꯔꯦ ꯑꯍꯥꯝꯕ ꯐꯥꯎꯍꯧꯗ꯭ꯔꯥꯒꯗꯤ ꯑꯅꯤꯁꯨꯕꯗꯗꯤ ꯁꯦꯀꯦꯟ ꯁꯦꯀꯦꯟ ꯍꯥꯎꯁ ꯐꯨꯜꯗꯤ ꯐꯥꯎ ꯍꯥꯏꯕ ꯂꯩꯔꯦ ꯑꯥ ꯂꯩꯔꯦ ꯂꯩꯔꯦ ꯂꯩꯔꯦ ꯍꯨꯖꯤꯛ ꯅꯦꯠꯋꯥꯛ ꯁꯦ ꯌꯥꯝ ꯅꯨꯡꯉꯥꯏꯇ ꯃꯥꯂꯦꯀꯣ
ꯍꯣꯏ ꯅꯨꯡꯉꯥꯏꯇꯦ ꯈꯔ ꯀꯩꯅꯣ ꯇꯧꯋꯦ ꯍꯥꯏꯕꯗꯤ ꯑꯈꯣꯏ ꯅꯣꯡꯁꯨ ꯃꯪꯕ ꯑꯗꯨꯒ ꯍꯧꯖꯤꯛꯀꯥꯟꯁꯦ ꯀꯔꯤ ꯍꯥꯏꯗꯣꯏꯅꯣ ꯁꯤꯝꯁꯤꯅꯖꯨꯔꯥ ꯈꯪꯗꯦ ꯅꯦꯠꯁꯦ ꯈꯔ
ꯍꫭꯏ ꯅꯣꯡꯊꯤ ꯃꯪꯕꯒꯤꯅꯦ ꯈꯔ ꯅꯨꯡꯉꯥꯏꯇꯕꯅꯦ ꯍꯧꯖꯤꯛꯀꯟ ꯌꯥꯝ ꯀꯟ ꯅꯨꯡꯉꯥꯏꯇꯕꯗꯤ ꯑꯣꯏꯗꯕꯅꯦꯕꯀꯣ ꯈꯔ ꯅꯨꯡꯉꯥꯏ ꯍꯧꯖꯤꯛꯄꯨꯗꯤ ꯅꯨꯡꯉꯥꯏꯔꯦ ꯀꯩꯝ ꯇꯧꯗꯦꯗ ꯏꯁ ꯑꯩꯖꯨ ꯕꯖꯥꯔꯗ ꯆꯠꯅꯤꯡꯕꯅꯤꯅꯦ ꯀꯩ ꯀꯩꯅꯣ ꯕꯖꯥꯔꯗ ꯆꯠꯂꯒ ꯑꯌꯨꯛꯇꯒ ꯕꯥꯖꯔ ꯆꯠꯄꯗꯣ ꯆꯠꯅꯤꯡꯕꯅꯤꯅꯦ ꯋꯥꯛꯀꯤꯡ ꯑꯣꯏꯅ ꯀꯩꯀꯩꯅꯣ ꯂꯩꯔꯨꯕ ꯈꯣꯠꯂꯨꯕ ꯇꯧꯅꯤꯡꯕꯅꯤꯅꯦ ꯐꯖꯕꯗꯣ ꯌꯦꯡꯅꯤꯡꯕꯅꯤ ꯑꯌꯨꯛ ꯉꯟꯇꯥꯒꯤ ꯄꯣꯠꯂꯩ ꯄꯣꯠꯆꯩꯩ ꯂꯩꯕ ꯆꯠꯄ ꯅꯠꯇꯕ ꯁꯨꯝ ꯃꯤ ꯌꯦꯡꯕ ꯆꯠꯄ ꯑꯣꯏꯅ
ꯄꯣꯠꯆꯩ ꯂꯩꯕ ꯆꯠꯄꯗꯤ ꯇꯟꯕ ꯑꯗꯨꯗꯨꯒ ꯋꯥꯛꯀꯤꯡ ꯑꯣꯏꯅꯗꯤ ꯆꯠꯅꯤꯡꯕ ꯅꯠ